ꯇꯥꯕ꯭ꯔꯣ
ꯑꯣ ꯇꯥꯏꯌꯦ ꯅꯪꯒꯤ ꯈꯣꯟꯗꯣ ꯁꯦꯡꯅꯒꯤꯗꯧꯕꯒꯤꯔꯣ ꯌꯥꯝ ꯂꯥꯞꯅ ꯇꯥꯏꯌꯦ
ꯄꯥꯗꯅꯦ
ꯑ ꯀꯩꯗꯧꯔꯤꯅꯣ
ꯍꯜꯂꯣ
ꯇꯥ ꯇꯥꯕ꯭ꯔꯣ
ꯍꯣꯏ ꯑꯣ ꯍꯧꯖꯤꯛꯇꯤ ꯇꯥꯔꯦ ꯑꯥ
ꯀꯩꯗꯧꯂꯤꯅꯣ ꯅꯪꯗꯦ
ꯑꯩ ꯏꯔꯨꯕ ꯂꯣꯏꯔꯒ ꯃꯄꯥꯟꯗ ꯂꯩꯌꯦ
ꯑꯣ ꯆꯥꯛ ꯌꯦꯟꯁꯥꯡ ꯊꯣꯡꯉꯕꯣ ꯆꯥꯔꯕꯣ ꯅꯣꯏꯗꯤ
ꯆꯥꯕ ꯂꯣꯏꯁꯦ
ꯉꯜꯂ ꯉꯜꯂꯦꯅꯦ ꯑꯗꯨꯗꯤ
ꯅꯪꯗꯤ
ꯀꯔꯤ ꯌꯦꯟꯁꯥꯡ ꯀꯩ ꯌꯦꯟꯖꯥꯡ ꯆꯥꯒꯦ ꯅꯣꯏꯗꯤ
ꯎꯝ ꯑꯁ ꯃꯃꯤꯡꯗ ꯀꯥꯎꯒ꯭ꯔꯦꯅꯦ ꯃꯨꯁꯔꯨꯝ ꯋꯥꯏ ꯑꯗꯨ ꯆꯥꯏꯑꯦ ꯅꯪꯗꯤ
ꯑꯈꯣꯏꯗꯤ ꯌꯦꯟꯗꯦꯝ
ꯑꯣ ꯍꯥꯎꯅꯦ
ꯎꯝ ꯉꯁꯤꯗ ꯆꯥꯕꯒꯤ ꯍꯥꯎꯋꯦ ꯎꯝ ꯑꯣ ꯆꯥꯔꯦ ꯉꯜꯂꯦ ꯑꯩ ꯑꯩꯁꯨ ꯃꯊꯟꯇ ꯅꯠꯇꯦ ꯑꯩꯁꯨ ꯉꯜꯂꯦ
ꯅꯪ ꯑꯦꯛꯖꯥꯝ ꯊꯥꯕꯗꯣ ꯊꯥꯕ ꯅꯨꯡꯉꯥꯏꯕ꯭ꯔꯥ
ꯎꯝ ꯅꯨꯡꯗꯤ ꯅꯨꯡꯉꯥꯢ ꯁꯋꯥꯏ
ꯑꯣ ꯋꯥꯔꯝꯒꯅꯤ ꯁꯦꯃꯤꯁꯇꯔ ꯑꯅꯤꯒꯤ ꯊꯥꯏꯀꯣ ꯅꯪꯗꯣ
ꯁꯦꯃꯤꯁꯇꯔ ꯑ ꯥ ꯑꯅꯤ
ꯎꯝ ꯎꯝ ꯄꯩꯁꯥꯗꯤ ꯌꯥꯝ ꯇꯥꯅꯕꯅꯤ ꯑꯗꯨꯗꯤ
ꯇꯥꯟꯗꯦꯍꯦ ꯅꯪ ꯌꯨꯝꯗ ꯂꯩꯔꯣ ꯅꯣꯅꯦꯗ ꯂꯩꯔꯣ ꯀꯥꯏ ꯂꯩꯌꯦ ꯅꯪꯗꯤ ꯌꯨꯝ ꯂꯩꯕ
ꯌꯨꯝꯗ ꯂꯩ ꯅꯦ ꯌꯨꯝꯗꯒꯤ ꯑꯣꯛꯇꯣ ꯆꯠꯄ ꯑꯦꯛꯖꯥꯝ ꯊꯥꯕ ꯅꯍꯥꯟꯗꯣ
ꯑꯥ
ꯑꯁ ꯌꯨꯝꯗ ꯁꯥꯏꯌꯦꯀꯣ
ꯎꯝ ꯍꯧꯖꯤꯛꯀꯥꯟꯁꯦ ꯅꯨꯡꯁꯥ ꯊꯣꯛꯇ꯭ꯔꯁꯨ ꯑꯗꯨꯝ ꯁꯥꯏ ꯇꯧꯕꯤꯔꯥ ꯈꯪꯗꯦ ꯅꯣꯡ ꯆꯨ ꯆꯨꯔꯁꯨ ꯑꯗꯨꯝ ꯁꯥꯏꯀꯣ ꯑꯗꯨꯝ ꯆꯥꯟꯁ ꯂꯩꯕ ꯅꯨꯡꯉꯥꯏꯇꯦ ꯅꯞ ꯅꯞ ꯂꯥꯎꯕꯀꯣ
ꯎꯝ
ꯅꯣꯏ ꯈꯨꯟꯒ ꯁ꯭ꯀꯨꯜꯗꯨ ꯌꯥꯝ ꯂꯥꯞꯄꯗꯤ ꯅꯠꯇꯦꯅ
ꯎꯝ ꯂꯥꯞꯇꯤ ꯂꯥꯞꯇꯦ ꯑꯗꯨꯕꯨ ꯑꯁ ꯑꯣꯛꯇꯣ ꯉꯥꯏꯕꯗꯣ ꯑꯦ ꯅꯥꯍꯥꯟꯗꯤ ꯉꯥꯏꯗꯦ ꯑꯗꯨꯕꯨ
ꯑꯣ
ꯑꯗꯨꯕꯨ ꯑꯩ ꯐꯣꯔꯠ ꯁꯦꯃꯤꯁꯇꯔ ꯅꯨꯄꯤ ꯑꯃꯒꯤ ꯊꯥꯕ ꯆꯠꯕ ꯀꯥꯟꯗ ꯉꯥꯏꯌꯦ ꯑꯣꯛꯇꯣ
ꯑꯣ ꯑꯩꯈꯣꯏꯗꯤ ꯈꯨꯟꯗ ꯑꯗꯨꯝ ꯑꯣꯇꯣ ꯂꯩꯕꯤꯀꯣ ꯑꯗꯨꯝ ꯎꯝ ꯁꯀꯨꯜ ꯀꯣꯂꯦꯁ ꯄꯥꯎ ꯑꯗꯨꯝ ꯊꯤꯟꯕꯤꯕ ꯑꯩꯈꯣꯏꯒꯤꯗꯤ
ꯎꯝ ꯕꯥꯔꯥ ꯀꯌꯥ ꯑꯦ ꯕꯥꯔꯥ ꯀꯌꯥ ꯀꯌꯥ ꯂꯧꯕ꯭ꯔꯥ
ꯑꯩꯈꯣꯏꯗꯤ ꯑꯗꯨꯝ ꯑꯗꯨꯝ ꯅꯣꯔꯃꯦꯜꯅ ꯑꯩꯈꯣꯏ ꯂꯧꯕ ꯆꯥꯡꯗꯣ ꯑꯩꯈꯣꯏ ꯈꯨꯟꯗꯥꯒꯤ ꯕꯥꯖꯥꯔꯗ ꯑꯗꯨꯝ ꯌꯥꯡꯈꯩ ꯂꯧꯗꯅ ꯑꯗꯨꯝ ꯁ꯭ꯀꯨꯜ ꯐꯥꯎ ꯌꯥꯡꯈꯩ ꯑꯗꯨꯝ ꯂꯧꯋꯦ ꯑꯗꯨꯝ ꯂꯧꯋꯦ ꯈꯣꯟꯅ ꯆꯠꯅꯉꯥꯏ ꯇꯥꯜꯂꯦ
ꯍꯣꯏ ꯈꯣꯡꯅ ꯆꯠꯅꯉꯥꯏ ꯇꯥꯜꯂꯦ
ꯂꯥꯞꯄꯅꯤꯅꯀꯣ ꯑꯁ ꯂꯝꯕꯤꯗꯣ ꯑꯃꯨꯛꯀ ꯅꯣꯡ ꯆꯨꯑꯦ ꯑꯗꯨꯒꯗꯣ ꯂꯝꯕꯤꯁꯨ ꯐꯠꯇꯕꯒꯤ ꯑꯁ
ꯎꯝ
ꯇꯜꯂꯦ ꯇꯜꯂꯦ ꯑꯗꯣ ꯑꯩꯈꯣꯏꯅ ꯑꯗꯨꯝ ꯈꯨꯟꯗꯒꯤ ꯑꯗꯨꯝ ꯀꯣꯂꯦꯖ ꯐꯥꯎ ꯐꯥꯎ ꯑꯗꯨꯝ ꯊꯤꯟꯕꯤꯌꯨ ꯍꯥꯏꯕꯒꯤ ꯃꯣꯏꯅꯁꯨ ꯑꯣꯇꯣ ꯗ꯭ꯔꯥꯏꯚꯔ ꯑꯩꯈꯣꯏꯁꯨ ꯑꯗꯨꯝ ꯊꯤꯜꯂꯦ ꯈꯣꯢꯗꯤ ꯑꯗꯨꯝ ꯃꯤꯗꯨ ꯈꯔ ꯌꯥꯝꯕꯒꯤ ꯑꯩꯈꯣꯏꯗꯣ ꯃꯣꯏꯁꯨ ꯑꯗꯨꯝ
ꯎꯝ
ꯊꯤꯟꯔꯣꯏ ꯍꯥꯏꯗꯤ ꯍꯥꯏꯗꯦꯕ ꯃꯤ ꯌꯥꯝꯃꯦ ꯑꯗꯨꯝ ꯇꯔꯦꯛ ꯇꯦꯛ ꯑꯗꯨꯝ ꯆꯠꯂꯦꯕ ꯀꯣꯂꯦꯁꯇ ꯃꯤ ꯑꯍꯨꯝ ꯃꯔꯤ ꯃꯔꯤ ꯑꯣꯏ
ꯎꯝ꯫ ꯅꯪ ꯀꯔꯤ ꯐꯣꯟ ꯄꯥꯏꯕ꯭ꯔꯥ꯫
ꯑꯦ ꯁꯦꯝꯁꯪ ꯄꯥꯏꯌꯦ꯫
ꯑꯣ ꯑꯗꯨꯒꯤꯅꯦ ꯑꯩꯈꯣꯏ ꯑꯅꯤꯒꯤ ꯈꯣꯟꯖꯦꯜꯗꯣ ꯀꯔꯤ ꯀꯩꯅꯣ ꯑꯃꯨꯛ ꯇꯧꯋꯦ ꯇꯧꯋꯦ꯫
ꯅꯪꯁꯨ ꯁꯦꯝꯁꯪ ꯄꯥꯏꯕ꯭ꯔꯣ꯫
ꯏꯃꯥꯟꯅꯕꯤ ꯑꯃꯒꯤꯁꯨ꯫ ꯀꯣ ꯅꯈꯣꯏ ꯈꯨꯟ ꯆꯞ ꯃꯥꯟꯅꯕ ꯅꯨꯄꯤ ꯑꯃꯗꯣ꯫ ꯃꯥꯒꯤ ꯐꯣꯟꯁꯨ ꯑꯗꯨꯃꯥꯏꯅ꯫ ꯀ ꯇꯧꯋꯦ ꯑꯩꯈꯣꯏ ꯑꯗꯨꯝ ꯇꯧꯔꯗꯤꯀꯣ꯫ ꯀꯣꯜ ꯇꯧꯔꯗꯤ꯫
ꯃꯥꯅ ꯀꯩ ꯐꯣꯟ ꯄꯥꯏꯕꯒꯦ꯫
ꯃꯣꯗꯦꯜ ꯑ ꯁꯤꯝꯁꯨꯡ ꯁꯤꯁꯨ꯫
ꯑꯣ꯫ ꯅ ꯀꯔꯤ ꯃꯖꯥꯗꯣ꯫
ꯍꯥꯥ꯫
ꯀꯔꯤ ꯃꯣꯗꯤꯗ ꯀꯌꯥꯕ ꯅ ꯀꯅ꯫
ꯈꯪꯗꯦ ꯑꯗꯨꯗꯤ꯫
ꯁꯤꯝꯁꯪ ꯀꯌꯥ꯫
ꯑꯩꯩꯒꯤꯗ꯫ ꯑꯦ ꯅꯥꯏꯟꯇꯤꯟ ꯃꯥꯂꯦ꯫
ꯑꯣ꯫ ꯁꯦꯝꯁꯥꯡꯗ ꯑꯗꯨꯝ ꯄꯥꯏꯕ ꯅꯨꯡꯉꯥꯏꯗ꯫
ꯎꯝ ꯄꯥꯏꯕꯗꯤ ꯅꯨꯡꯉꯥꯏꯌꯦ ꯑꯗꯨ ꯁꯥꯕꯗꯣ꯫ ꯐꯣꯟ ꯑꯗꯨꯝ ꯁꯥꯔꯒ ꯂꯩ꯫
ꯁꯥꯔꯤ ꯁꯥꯏꯀꯣ ꯁꯦꯝꯁꯪꯁꯦ꯫
ꯎꯝ ꯈꯔ ꯄꯥꯏꯔꯗꯤ ꯑꯗꯨꯝ ꯁꯥꯕꯗꯔ꯫
ꯄꯥꯏꯕꯗꯤ ꯑꯗꯨꯝ ꯅꯨꯡꯉꯥꯏꯔꯦ ꯅꯨꯡꯉꯥꯏꯕꯗꯤ꯫
ꯅ ꯍꯟꯗꯛꯀꯥꯟ ꯀꯩ ꯀꯩ ꯇꯧꯕ꯭ꯔꯥ꯫
ꯑꯩ ꯑꯗꯨꯝ ꯈꯨꯟꯗ ꯂꯩꯗ꯫ ꯑꯉꯥꯡ ꯀꯨꯏꯁꯟꯒꯨꯝꯕ ꯈꯔ ꯂꯥꯎꯑꯣ꯫
ꯎꯝ꯫
ꯆꯥꯎꯗ꯫ ꯅꯪꯗꯤ ꯁꯨꯇꯤ ꯊꯣꯂꯛꯏꯔ ꯅ꯫ ꯑꯁꯤꯅꯨꯃꯤꯠ ꯃꯔꯤ ꯃꯉꯥ ꯈꯛꯇꯅꯤ ꯂꯧꯕ꯫
ꯎꯝ꯫ ꯐꯔꯦ ꯐꯔꯦ ꯑꯗꯨꯗꯤ꯫
ꯅꯪꯅꯦ ꯑꯗꯨꯝ ꯁꯨꯇꯤꯒꯤ ꯂꯥꯛꯑꯀꯣ ꯅꯪꯗꯤ
ꯍꯣꯏ ꯁꯇꯤꯒꯒꯤ ꯂꯣꯏꯁꯨ ꯂꯣꯏꯈ꯭ꯔꯦ ꯑꯗꯨꯒꯕꯣ ꯀꯩ ꯇꯧꯒꯦꯔꯥ ꯈꯪꯗꯦ
ꯃꯁ ꯆꯔꯒ ꯇꯝꯃꯣ
ꯎꯝ ꯇꯝꯅꯤꯡꯗꯕꯥ
ꯀꯔꯤꯒꯤ
ꯄꯩꯁꯥ ꯂꯩꯗꯕꯒꯤ
ꯂꯩꯏꯔꯝꯅꯤꯁꯦ ꯀ ꯂ ꯂꯩꯗꯕ
ꯑꯁ ꯑꯩꯈꯣꯏ ꯏꯃꯨꯡꯗꯣ ꯈꯔ ꯋꯥꯈ꯭ꯣꯏꯅꯦ ꯍꯟꯗꯛꯀꯥꯟ
ꯑꯥ ꯑꯗꯣ ꯀꯣꯂꯦꯖ ꯀꯥꯞꯁꯨꯀꯣ ꯑꯗꯨꯝ ꯂꯦꯞꯈ꯭ꯔꯗꯤꯀꯣ ꯑꯃꯨꯛꯀ ꯇꯝꯅꯤꯡꯉꯥꯏꯗ ꯇꯟꯕꯅꯦ
ꯑꯣ ꯅꯪꯁꯨ ꯒꯤꯞ ꯂꯧꯕ꯭ꯔꯥ
ꯒꯦꯞꯦꯞ ꯀꯥꯅꯤꯡꯟꯗ꯭ꯔꯦꯁꯇ ꯇꯧꯅꯤꯡ ꯇꯥꯟꯅꯤꯡꯒꯦ ꯑꯩꯁꯨ ꯃꯁꯇꯥꯔ ꯇꯧꯗꯦ
ꯎꯝ
ꯇꯧꯒꯦ ꯍꯥꯏꯅꯨꯀꯣ ꯎꯝ ꯐꯣꯔꯝꯒꯣꯁꯤ ꯂꯣꯏ ꯅꯧꯔꯕꯅꯦꯕ ꯕꯤꯠ ꯌꯥꯎꯗ꯭ꯔꯕ ꯄꯨꯡꯀꯥ ꯍ ꯇꯧꯅꯤꯡꯉꯦ ꯍꯥꯏꯅ ꯑꯗꯨꯝꯧ ꯇꯣꯛꯑꯈ꯭ꯔꯕ ꯑꯩꯁꯨ
ꯎꯝ ꯑꯗꯨ ꯇꯧꯗ꯭ꯔꯦ
ꯇꯧꯗ꯭ꯔꯦ ꯏꯃꯅꯕꯅ ꯃꯥꯅ ꯐꯣꯔꯝꯁꯨ ꯂꯣꯏ ꯂꯧꯊꯣꯛꯈ꯭ꯔꯕꯅꯦꯕ ꯑꯩꯒꯤ ꯑꯣꯂ ꯍꯥꯏ ꯌꯥꯅ ꯑꯃꯨꯛꯀ ꯇꯜꯂꯕ ꯑꯩꯅ ꯑꯁ ꯌꯥꯔꯦ ꯑꯩ ꯇꯧꯔꯣꯏ ꯍꯥꯏꯅ ꯃꯥꯗꯤ ꯂꯣꯏꯁꯤꯟꯈ꯭ꯔꯦ
ꯎꯝ ꯑꯩꯁꯨ ꯌꯥꯝ ꯇꯜꯂꯦ ꯑꯗꯨ ꯒꯤꯒꯦꯞ ꯈꯔ ꯂꯧꯔꯒ ꯑꯃꯨꯛꯅꯤꯡꯗ꯭ꯔꯗꯤ ꯇꯝꯅꯤꯡꯗ꯭ꯔꯗꯤ ꯑꯃꯨꯛ ꯇꯝꯁꯤꯔꯥ ꯈꯟꯕꯅꯦ
ꯒꯦꯞ ꯂꯩꯗꯕꯤꯗ ꯑꯗꯨꯝ ꯇꯧꯕꯅ ꯑꯦꯝ ꯌꯦꯝꯗꯨꯁꯨ ꯇꯧꯕ ꯌꯥꯏꯅ
ꯆꯍꯤ ꯑꯃꯒꯤꯗꯤ ꯐꯔꯛ ꯇꯥꯕꯀꯣ ꯁꯤ ꯑꯩꯈꯣꯏꯒꯤꯗꯣ ꯃꯔꯤ ꯇꯝꯃꯒꯤꯀꯣ
ꯑꯥ
ꯑꯃꯒꯤꯗꯤ ꯂꯩꯗꯤ ꯂꯩꯑꯦ ꯑꯗꯨ ꯑꯦꯝ ꯌꯨꯗ
ꯑꯣ
ꯌꯥꯝ ꯐꯪꯗꯕꯗꯨ
ꯅꯪ ꯑꯥ
ꯑ ꯀꯩ ꯍꯥꯏꯕ꯭ꯔꯥ ꯍꯜꯂꯣ
ꯍꯜꯂꯣ ꯇꯥꯕ꯭ꯔꯣ
ꯍꯣꯏ ꯑꯦ ꯇꯥꯏꯌꯦ ꯑꯃꯨꯛ ꯍꯥꯏꯌꯣ
ꯅꯪ ꯀꯩ ꯏꯁꯇ꯭ꯔꯤꯝꯅꯣ ꯑꯥ ꯏꯁꯇ꯭ꯔꯤꯝꯂꯣ ꯅꯠꯇ꯭ꯔꯒ
ꯍꯣꯏ ꯑꯁꯇ꯭ꯔꯤ ꯉꯧꯕꯅꯦ
ꯑꯣ
ꯑꯥꯔꯁ ꯂꯧꯔꯒ ꯑꯩ
ꯑꫭꯅꯔꯁꯇꯤ ꯀꯔꯤ ꯂꯧꯔꯦ ꯅꯪ ꯗꯦ
ꯑꯣꯅꯔꯁ ꯑꯦꯀꯣꯅꯣꯃꯤꯁ ꯂꯧꯋꯦ
ꯑꯁ ꯌꯥꯝ ꯍꯩꯍꯦ ꯏꯀꯣꯅꫭꯃꯤꯛꯁ ꯃꯧ ꯏꯀꫭꯅ ꯁꯇꯦꯠꯇꯤꯁ ꯀꯨꯝꯕ ꯌꯥꯝꯕꯒꯤ ꯇꯜꯂꯦ
ꯁꯇꯦꯇꯤꯛꯁꯇꯤ ꯑꯗꯨꯝ ꯌꯥꯝꯗꯦꯗ
ꯑꯩꯁꯨ ꯇꯨꯋꯜꯐ ꯀꯥꯕ ꯀꯥꯟꯗꯀꯣ ꯎꯝ ꯑꯩꯁꯨ ꯎꯝ ꯑ ꯇꯨꯋꯜꯞ ꯀꯥꯕ ꯀꯥꯟꯗ ꯑꯩꯁꯨ ꯏꯀꯣꯅꯣꯃꯤꯛꯁ ꯂꯧꯋꯦꯕ ꯏꯀꯣꯅꯣꯃꯤꯛꯁꯇꯗ ꯇꯟꯕꯒꯤ ꯑꯃꯨꯛꯀ ꯑꯣꯟꯁꯤꯜꯂꯤꯅꯦ ꯑꯃꯨꯛ
ꯎꯝ
ꯂꯧꯅꯤꯡꯗꯕꯒꯤ
ꯎꯝ ꯀꯩ ꯑꯣꯅꯔꯁ ꯑꯃꯨꯛ ꯑꯣꯟꯕ
ꯑꯩꯅꯗꯤ ꯄꫭꯜ ꯁꯥꯏꯟꯁꯇ ꯑꯃꯨꯛ ꯑꫭꯅꯔꯁ ꯇꯨꯝ ꯂꯧꯋꯦ
ꯎꯝ ꯌꯥꯏꯗ ꯑꯗꯨꯁꯨ ꯑꯩꯗꯣ ꯀꯃꯔꯁ ꯂꯧ ꯂꯧꯔꯒ ꯏꯀꯣꯅꯣꯃꯤꯛꯁ ꯑꯃꯨꯛ ꯑꯣꯟꯕ ꯑꯦꯀꯥꯎꯟꯇꯦꯟꯁꯤꯗꯣ ꯈꯔ ꯂꯨꯕꯒꯤ
ꯑꯣ ꯅꯪ ꯏꯂꯚꯦꯟ ꯇꯨꯌꯦꯜꯐꯇꯣ ꯅꯪ ꯑꯗꯨꯗ ꯇꯝꯕꯗ ꯑꯗꯨꯝ ꯇꯝꯕ꯭ꯔꫭ ꯏꯂꯚꯦꯟ ꯇꯨꯋꯦꯜꯐꯁꯨ
ꯎꯝ ꯑꯗꯨꯗ ꯇꯝꯃꯤꯅꯦ ꯅꯈꯣꯏ ꯈꯨꯟꯒꯤ ꯃꯤꯁ ꯂꯩꯅꯀꯣ
ꯑꯥ
ꯑꯗꯨ ꯑꯥ ꯑꯗꯨꯗ ꯇꯝꯅꯦ
ꯑꯁ ꯑꯩꯈꯣꯏ ꯃꯤꯁꯄꯨꯁꯨ ꯃꯤ ꯌꯥꯝ ꯂꯥꯛꯅꯕ ꯃꯥꯜꯂꯦ ꯑꯩꯈꯣꯏ ꯃꯤꯁꯄꯨꯁꯨ
ꯈꯪꯗ꯭ꯔꯤꯍꯦ ꯃꯉꯣꯟꯗ ꯍꯪꯉꫭ
ꯃꯥꯁꯨ ꯉꯁꯤ ꯗ꯭ꯋꯨꯇꯤ ꯆꯠꯈꯤꯌꯦ
ꯍꯥ ꯇꯥꯗꯦꯅꯦ ꯑꯃꯨꯛ ꯍꯥꯏꯌꫭ ꯑꯃꯨꯛ ꯍꯥꯏꯌꫭ ꯍꯥꯏꯕ ꯇꯥꯗꯦ
ꯅꯡ ꯃꯤꯁ ꯇꯣ ꯗꯨ
ꯗ꯭ꯌꯨꯇꯤ
ꯑꯥ
ꯈꯣꯏ ꯈꯨꯨꯟꯁꯨ ꯗ꯭ꯌꯨꯇꯤ ꯑꯗꯨꯝ ꯑ ꯂꯦꯞꯄ꯭ꯔꯥ
ꯑ
ꯑꯣ ꯄꯨꯡ ꯀꯌꯥꯒ ꯐꯥꯎ
ꯎꯝ ꯈꯪꯗꯦ ꯄꯨꯨꯡ ꯀꯌꯥ ꯐꯥꯎꯅꫭ
ꯎꯝ ꯎꯁ ꯅꯪꯒꯤ ꯆꯄ꯭ꯔꯥ
ꯆꯥꯠꯇꯦ ꯑꯩ ꯉꯁꯤ ꯃꯥꯟ ꯂꯥꯑꯣ ꯍꯥꯏꯕꯅꯦ ꯑꯩꯅ ꯇꯜꯂꯦ ꯂꯥꯛꯅꯤꯡꯉꯥꯏꯅ ꯑꯩꯁꯨ ꯆꯥꯛ ꯏꯟꯁꯥꯡ ꯊꫭꯡꯕꯗꯨ ꯑꯣꯏꯈ꯭ꯔꯦꯅꯦ ꯆꯥꯛ ꯍꯟꯖꯥꯡ ꯊꯣꯡꯗꯦ ꯑꯩ ꯂꯅ ꯉ ꯍꯥꯏꯠꯇꯔ ꯂꯩ ꯍꯥꯏꯔꯕ꯭ꯔꯥꯟ꯫
ꯃꯥꯕꯨꯁꯨ ꯀꯧꯋꯅ ꯑꯁꯤ ꯑꯁꯤ꯫ ꯅꯥꯅꯤꯉꯥꯏ꯫
ꯃꯥꯒꯤ ꯐꯣꯟꯗꯣ ꯌꯥꯗꯦ꯫
ꯑꯣ ꯑꯣ ꯌꯥꯗꯕꯅꯤ ꯑꯣ ꯉꯁꯥꯏꯁꯨ ꯑꯩ ꯎꯝ ꯎꯝ ꯏꯅꯥꯎꯅꯨꯄꯥꯕꯨ ꯇꯧꯋ ꯍꯥꯏꯔꯒ ꯌꯥꯗꯦ ꯍꯥꯏꯌꯦ꯫ ꯐꯪꯗꯦ ꯍꯥꯏꯌꯦ ꯄ꯭ꯂꯦ ꯏꯁꯇꯣꯔꯗ꯫
ꯎꯝ꯫ ꯅꯪ ꯑꯗꯨꯝ ꯅꯣꯏ ꯀꯣꯂꯦꯖꯁꯤ ꯂꯣꯏꯕꯅꯤꯅ ꯑꯗꯨꯝ ꯐꯤꯌꯔꯋꯦꯜꯃꯦꯟ ꯇꯧꯕ꯭ꯔꯥ ꯅꯣꯏ꯫
ꯍꯥꯥ꯫
ꯐꯦꯔꯋꯦꯜꯒꯨꯝꯕ ꯇꯧꯕ꯭ꯔꯣ ꯀꯣꯂꯦꯖ ꯂꯣꯏꯕꯒꯤ꯫
ꯑꯩꯈꯣꯏꯔ꯫ ꯃꯤꯁꯒꯔꯥ꯫ ꯇꯧꯗ꯭ꯔꯤꯗ ꯃꯇꯝꯗꯣ ꯏꯔꯥꯡꯒ꯫ ꯇꯧꯗꯕꯤꯗ ꯑꯗꯨꯝ꯫ ꯈ꯭ꯔꯦ꯫
ꯏꯃꯥꯟ ꯏꯃꯥꯟꯅꯕꯤ ꯑꯃꯁꯨꯀꯣ
ꯑꯧ
ꯑꯥ ꯑꯁ ꯑꯥ ꯑꯁꯤ ꯑꯁꯤ ꯋꯥ ꯉꯥꯡꯕ ꯌꯥꯔꯣꯏ ꯑꯥ ꯑꯥ꯫
ꯇꯥꯕꯔꯣ
ꯎꯝ꯫
ꯅꯣꯏ ꯅꯣꯏ ꯃꯤꯁꯀ ꯅꯣꯏ ꯊꯣꯛꯃꯤꯟꯅꯕ꯭ꯔꯣ꯫
ꯉꯥ ꯊꯣꯛꯃꯤꯟꯅꯗꯦ ꯑꯩ ꯑꯩ ꯉꯟꯅꯥ ꯊꯣꯛꯑꯦ ꯇ꯭ꯋꯦꯟꯇꯤ ꯁꯤꯛꯁ ꯇ꯭ꯋꯦꯟꯇꯤ ꯁꯤꯛꯁ ꯋꯥꯏꯗ꯫ ꯊꯣꯛꯑꯦ ꯑꯩꯗꯤ꯫
ꯑꯣ꯫
ꯃꯥꯅ ꯇ꯭ꯨꯋꯦꯜꯐ ꯖꯨꯟ ꯑꯣꯏꯔꯝꯒꯅꯤ ꯇ꯭ꯋꯦꯜꯐ ꯊꯥꯔꯇꯤꯟ ꯀꯥꯎꯔꯦꯗ꯫
ꯑꯣ ꯃꯥꯗꯤꯦ ꯀꯇꯥꯔ ꯂꯩꯕ ꯃꯥꯂꯦꯀꯣ ꯍꯧꯖꯤꯛ ꯀꯥꯟꯁꯤ ꯃꯥ꯫
ꯍꯣꯏ ꯂꯩꯅꯦ꯫ ꯑꯦꯁ ꯂꯝꯕꯤ ꯁꯥꯡꯕꯗꯣ꯫
ꯑ ꯑꯔꯝꯅꯤ ꯀꯣꯜ ꯀꯔꯤ꯫
ꯑꯁ ꯌꯥꯝ ꯋꯥꯌꯦ꯫
ꯅꯪ ꯅꯊ ꯅꯅꯥꯊꯟꯗ ꯂꯥꯛꯏꯔꯣ ꯂꯥꯛꯏꯔꯣ ꯅꯪ ꯅꯥꯊꯟꯇ ꯂꯥꯛꯏꯔꯣ ꯑꯣ꯫ ꯔꯤ ꯃꯜꯂ ꯐꯟ ꯁꯤꯂꯒꯂ ꯃꯥꯜꯂꯦ ꯑꯗꯨꯗꯤ꯫
ꯍꯥ꯫
ꯒꯥꯔꯤ ꯑꯃꯗ ꯅꯣꯏ ꯂꯥꯛꯃꯤꯟꯅꯕ꯭ꯔꯣ ꯅꯣꯏꯗꯤ꯫
ꯍꯣꯏ ꯒꯥꯔꯤ ꯑꯃꯗ ꯑꯗꯨꯝ ꯂꯥꯛꯃꯤꯟꯅꯕꯅꯦ ꯑꯗꯣ ꯋꯥꯕꯒꯤ ꯋꯥꯁꯨ ꯉꯥꯡꯅꯤꯉꯥꯏ꯫ ꯈꯪꯗꯅꯕꯒꯤ ꯑꯗꯨꯝ ꯇꯨꯝ ꯇꯨꯝꯂꯒ ꯂꯥꯛꯕꯅꯦ ꯗ꯭ꯔꯥꯏꯚꯔ ꯐꯥꯎ ꯌꯥꯝ ꯇꯨꯝꯅꯤꯡꯕ ꯃꯥꯜꯂꯦ
ꯑꯣ ꯅꯣꯏ ꯅꯥꯏꯠ ꯖꯔꯅꯤ ꯇꯧꯔꯕ ꯑꯗꯨꯗꯤ꯫
ꯨ ꯇꯔꯥ ꯅꯨꯡꯗꯥꯡ ꯄꯨꯡ ꯇꯔꯥ ꯃꯈꯥꯏꯒꯨꯝꯕꯗ ꯌꯧꯋꯦ ꯇꯃꯦꯡꯂꯣꯡꯗ꯫ ꯑꯗꯨꯒ꯫ ꯃꯣꯔꯅꯤꯡꯗ ꯑꯃꯨꯛ ꯑꯩꯈꯣꯏ ꯈꯨꯟꯗ ꯂꯥꯛꯄ꯫